ꯍꯜꯂꯣ
ꯍꯜꯂꯣ
ꯍꯜꯂꯣ
ꯍꯜꯂꯣ
ꯇꯥꯏꯌꯦ
ꯒꯨꯠ ꯃꯣꯔꯅꯤꯡ
ꯑꯥꯎ ꯃꯣꯢꯅꯤꯡ
ꯀꯩꯗꯧꯔꯤꯒꯦ
ꯎꯝ ꯀꯩꯁꯨ ꯇꯧꯗꯦꯗ ꯅꯪꯗꯤ
ꯅꯣꯏꯁꯨ ꯑꯩꯈꯣꯏꯁꯨ ꯇꯧꯗꯦꯗ ꯑꯗꯨꯝ ꯄꯥꯝꯖꯕ ꯂꯩ
ꯑꯣ ꯆꯥꯛ ꯆꯥꯔꯕꯣ
ꯆꯥꯛ ꯆꯥꯔꯦ ꯋꯦ
ꯀꯩ ꯃꯊꯦꯜ ꯆꯥꯔꯦ
ꯃꯊꯦꯜꯗꯤ ꯌꯥꯝꯃꯦ ꯉꯁꯤꯒꯤꯗꯤ ꯍꯥꯏꯔꯛꯑꯣ ꯍꯥꯏꯔꯣ
ꯍꯥꯏꯌꯣ ꯍꯥꯏꯌꯣ
ꯑ ꯕꯦꯝꯕꯨ ꯁꯨꯠ ꯀꯣ
ꯑꯥ
ꯑꯗꯨꯒ ꯃꯔꯦꯟ ꯃꯔꯦꯟ ꯃꯅꯥꯗꯣ
ꯎꯝ
ꯑꯗꯨꯒ ꯈꯥꯃꯦꯟ ꯑꯈꯥꯕꯤ ꯈꯪꯕ꯭ꯔꯣ
ꯈꯪꯉꯦ ꯍꯣꯏ ꯑꯁꯥꯡꯕꯗꯨꯔꯣ
ꯍꯣꯏ ꯑꯁꯪꯕ ꯑꯁꯪꯕꯁꯨ ꯁꯪꯗꯕꯁꯨ ꯑꯣꯏꯕ ꯑꯃ ꯂꯩꯕꯗꯣ
ꯑꯥ
ꯈꯔ ꯈꯥꯕ ꯑꯃ ꯂꯩꯕꯗꯣ ꯈꯪꯕ ꯅꯠꯇ꯭ꯔꯣ ꯑꯗꯨ ꯆꯥꯏꯌꯦ ꯑꯗꯨꯒ ꯔꯦꯗꯤꯁꯁꯨ ꯆꯥꯏꯌꯦ ꯑꯗꯨꯒ
ꯌꯥꯝ ꯃꯟꯗ꯭ꯔꯣ
ꯌꯥꯝꯃꯦ ꯑꯗꯨ ꯂꯣꯏꯗ꯭ꯔꯤꯌꯦ
ꯑꯗꯨꯐꯧ ꯂꯣꯏꯗ꯭ꯔꯤꯌꯦ ꯑꯩ ꯈꯔ ꯍꯥꯏꯒꯗꯧꯅꯦꯅ ꯌꯥꯝ ꯃꯟꯈ꯭ꯔꯦ ꯍꯥꯏꯅꯦ ꯅꯪꯗꯤ ꯀꯔꯤ ꯃꯊꯦꯜ ꯆꯥꯒꯦ
ꯑꯩꯒꯤꯗꯤ ꯌꯥꯝꯗꯦꯗ ꯑꯩꯗꯤ ꯆꯝꯐꯨꯠ ꯈꯛꯇ ꯆꯥꯏꯌꯦ ꯉꯁꯤ ꯁꯤ ꯈꯣꯡꯗ꯭ꯔꯨꯝ ꯆꯝꯐꯨꯠ ꯑꯃꯒ ꯌꯦꯔꯨꯝ ꯆꯝꯐꯨꯠ ꯆꯥꯏꯌꯦ ꯁꯤ ꯈꯛꯇꯅꯦ
ꯍꯣꯁꯇꯦꯜꯗ ꯂꯩꯕ꯭ꯔꯣꯅꯦ ꯅꯪ
ꯂꯩꯇꯦꯗ
ꯑꯣ ꯃꯄꯥꯟꯗ ꯂꯩꯕ꯭ꯔꯣ
ꯏ ꯏꯊꯟꯇ ꯂꯩꯕ ꯍꯣꯏ
ꯔꯦꯟꯗꯥ
ꯑꯧ
ꯀꯔꯤ ꯊꯕꯛ ꯇꯧꯕꯅꯣ
ꯇꯧꯗꯦ ꯁ꯭ꯀꯨꯜ ꯀꯥꯔꯤꯅꯦ
ꯁ꯭ꯀꯨꯜ ꯀꯥꯏꯑꯦꯕ ꯒ꯭ꯔꯦꯖꯨꯑꯦꯁꯟꯔꯣ
ꯅꯠꯇꯦ ꯁꯦꯀꯦꯟꯗ꯭ꯔꯤꯅꯦ
ꯁꯦꯀꯦꯟꯗ꯭ꯔꯤ ꯑꯣ ꯏꯂꯚꯦꯟꯔ ꯇꯨꯋꯦꯜꯐꯔꯣ ꯍꯧꯖꯤꯛ
ꯇꯨꯋꯦꯜꯐ ꯀꯥꯔꯤꯕ ꯏꯆꯦꯒ ꯂꯩꯕꯅꯦ ꯏꯆꯦꯗꯣ ꯌꯨꯝ ꯀꯥꯈꯤꯕ ꯏꯊꯟꯇ ꯂꯩꯕ ꯑꯗꯨꯒꯤ ꯊꯣꯡꯅꯤꯡꯉꯥꯏ ꯇꯟꯕ ꯆꯝꯐꯨꯠ ꯈꯛꯇ ꯆꯥꯔꯕ
ꯊꯣꯡꯕꯗꯤ ꯍ ꯍꯩꯗꯤ ꯍꯩꯕ꯭ꯔꯥ ꯅꯪ
ꯍꯩꯗꯤ ꯍꯩꯌꯦ ꯑꯗꯨꯕꯨ ꯍꯥꯎꯗꯕ ꯑꯩꯅ ꯊꯣꯡꯉꯗꯤ
ꯑꯗꯨꯗꯤ ꯅꯪꯒꯤ ꯆꯤꯆꯦꯅ ꯑꯗꯨꯝ ꯊꯣꯡꯕ ꯇꯥꯔꯦꯅꯦ
ꯑꯩ ꯑꯃꯇ ꯊꯣꯡꯗꯦ ꯈꯣꯏ ꯏꯆꯦ ꯉꯥꯛꯇ ꯊꯣꯡꯉꯦ
ꯑꯁ ꯑꯗꯨꯗꯤ ꯅꯪ ꯚꯤ ꯑꯥꯏ ꯄꯤꯒ ꯆꯞ ꯃꯥꯟꯅꯔꯦꯅꯦ
ꯎꯝ ꯃꯍꯥꯔꯥꯅꯤꯒꯨꯝꯅ ꯂꯩꯔꯦ꯫
ꯑꯁ ꯐꯖꯔꯦꯅꯦ ꯑꯗꯨꯗꯤ ꯅꯪ ꯑꯗꯨꯗꯤ
ꯀꯩ ꯍꯥꯢꯕ꯫
ꯑꯗꯨꯗꯤ ꯅꯨꯡꯉꯥꯏꯔꯝꯅꯦꯕ꯫
ꯑꯥ
ꯉꯁꯤ ꯁꯨꯇꯤꯔꯣ ꯅꯣꯢ꯫
ꯅꯠꯇꯦ ꯑꯩꯅ ꯆꯠꯇꯕꯒꯤꯅꯦ ꯆꯠꯅꯤꯡꯗꯕꯒꯤ꯫
ꯑꯣ ꯁꯝꯃꯔ ꯚꯦꯀꯦꯁꯟꯗꯤ ꯂꯣꯏꯔꯕꯣ꯫
ꯂꯣꯏꯔꯦ ꯍꯣꯏ꯫
ꯑꯗꯨꯗꯤ ꯀꯌꯥ ꯄꯤꯕꯅꯣꯅꯦ ꯅꯣꯏꯕꯨ꯫
ꯀꯩ ꯍꯥꯏꯕ꯫
ꯎ ꯀꯔꯤꯌꯥ ꯄꯤꯕꯅꯣ ꯁꯝꯃꯔ ꯚꯦꯀꯦꯁꯟꯗꯣ꯫
ꯍꯞꯇꯥ ꯑꯃꯈꯛꯇꯅꯦ꯫
ꯀꯔꯤꯅꯣꯅꯦ ꯌꯥꯝꯗꯦꯅ ꯑꯗꯨꯗꯤ꯫
ꯎꯝ ꯅꯨꯡꯁꯥ ꯊꯣꯛꯄ꯭ꯔꯣ ꯅꯣꯡ ꯆꯨꯕ꯭ꯔꯣ ꯅꯣꯏꯔꯣꯝꯗ꯫
ꯑ ꯍꯧꯖꯤꯛꯃꯛꯗꯤ ꯅꯣꯡꯁꯨ ꯆꯨꯗꯦ ꯌꯥꯝ ꯁꯥꯕꯁꯨ ꯅꯠꯇꯦ꯫ ꯅꯣꯡ ꯆꯨꯒꯦ ꯇꯧꯕꯨꯗꯤ ꯇꯧꯔꯒ ꯂꯩꯌꯦꯅꯦ꯫
ꯑ ꯅꯪ ꯇꯝꯄꯥꯛꯇꯔꯥ ꯆꯤꯡꯗꯔꯥ?
ꯆꯝꯄꯥꯛꯗ ꯅꯠꯇꯦ ꯑꯩꯗꯤ ꯑ ꯍꯥ ꯆꯤꯡꯗꯅꯦ ꯑꯩꯗꯤ꯫
ꯑꯣ
ꯇꯝꯄꯥꯛꯀꯤꯗ ꯂꯩꯕ꯭ꯔꯣ ꯅꯪꯗꯤ꯫ ꯑꯁ ꯑꯗꯨ ꯅꯣꯏ ꯑꯗꯨꯗꯤ ꯅꯣꯏꯗꯤ ꯍꯩꯐꯥꯏ ꯀꯥꯡꯕꯨꯅꯤꯅꯦ꯫
ꯅꯠꯇꯦꯗ ꯑꯩꯁꯨ ꯇꯝꯄꯥꯛꯗꯒꯤꯅꯦ ꯑꯗꯨ ꯑꯣꯏꯔꯁꯨ꯫ ꯅꯪ ꯅꯪꯅꯥꯏꯌꯦ ꯑꯗꯨꯕꯨ ꯑꯣꯏꯔꯁꯨ ꯑꯩꯅ ꯀꯩꯅꯣ ꯑꯩꯅ ꯀꯣꯆꯤꯡ ꯂꯧꯕꯗꯣ꯫
ꯀꯔꯤ ꯀꯣꯆꯤꯡ ꯂꯧꯕꯅꯣꯅ꯫
ꯇꯨꯋꯦꯜꯐꯀꯤ ꯂꯧꯕ ꯑꯩꯅ꯫
ꯑꯣ ꯆꯥꯁ ꯑꯆꯥ
ꯑꯗꯨꯅ ꯃꯐꯝ ꯑꯩꯒꯤ ꯑꯗꯨꯒ ꯃꯐꯝꯗ ꯆꯠꯅꯗꯕꯗꯨꯒꯤ ꯑꯃꯨꯛ ꯁꯤꯗ ꯂꯩꯕ ꯍꯥꯏꯅ꯫ ꯑꯩꯒꯤ ꯌꯨꯝꯒꯗꯤ ꯅꯛꯅꯩꯌꯦꯕꯀꯣ꯫
ꯑꯥ
ꯑꯗꯨꯅ ꯌꯥꯗꯕ ꯀꯣꯆꯤꯡꯅ ꯅꯔꯁꯤꯗ ꯂꯩꯕ ꯌꯥ꯫
ꯑꯣ ꯑꯆꯥ ꯑꯆꯥ ꯑꯆꯥ ꯑꯆꯥ꯫
ꯃꯨꯀꯥ ꯑꯦꯔꯤꯌꯥꯅꯦ꯫
ꯅꯣꯏ ꯐꯦꯃꯤꯂꯤꯗꯤ꯫
ꯌꯨꯝꯗ꯫
ꯌꯨꯝꯗ ꯍꯥꯏꯗꯤ ꯇꯝꯄꯥꯛꯛꯗꯔꯣ ꯑ ꯆꯤꯡꯗꯔꯣ꯫
ꯑꯥ ꯆꯤꯡꯗ ꯅꯠꯇꯦ ꯑꯩꯈꯣꯏ ꯆꯤꯡ ꯇꯥꯗꯦꯗ꯫
ꯑꯆꯥ ꯑꯗꯨꯗꯤ ꯅꯣꯏꯗꯤ ꯈꯔꯥ ꯑꯦꯐꯥꯟꯁ ꯀꯥꯡꯕꯨ ꯌꯧꯔꯦꯅꯦ꯫
ꯎꯝ
ꯅꯠꯗ꯭ꯔꯣ
ꯔꯤꯍꯕ
ꯑꯗꯨꯗꯤ ꯅꯣꯏꯗꯤ ꯈꯔ ꯍꯥꯏ ꯂꯦꯚꯦꯜ ꯃꯤ ꯑꯣꯏꯔꯦꯕ
ꯅꯠꯇꯦꯗ ꯆꯞ ꯃꯥꯅꯩꯗ ꯀꯩꯒꯤ ꯍꯥꯏ ꯂꯦꯚꯦꯜ ꯑꯣꯏꯗꯣꯏꯅꯣ ꯍꯥ
ꯅꯪꯒꯤ ꯁꯤꯁꯇꯔꯗꯤ ꯀꯔꯤ ꯊꯕꯛ ꯇꯧꯒꯦ
ꯎꯝ ꯀꯩꯁꯨ ꯇꯧꯗꯦꯗ ꯑꯩ ꯑꯩꯕꯨ ꯂꯩꯔꯤꯅꯦ ꯏꯊꯟꯗ ꯀꯩꯅꯣ ꯇꯧꯕꯒꯤ ꯃꯥꯗꯤ ꯃꯌꯨꯝ ꯄꯥꯡꯈ꯭ꯔꯦ
ꯑꯣ ꯁꯆ ꯌꯨꯝ ꯄꯥꯟꯕ ꯀꯥꯟꯗ ꯅꯪꯒ ꯂꯩꯃꯤꯟꯅꯕ
ꯑꯧ ꯏꯊꯟꯇ ꯂꯩꯕꯗꯣ
ꯎꯝ
ꯌꯥꯗꯕ ꯑꯗꯨꯒꯤ
ꯅꯪꯒꯤ ꯁꯤꯁꯇꯔꯗꯣ ꯍꯦꯛ ꯅꯪꯒꯤ ꯃꯊꯛꯇ ꯔꯣ ꯅꯠꯇ꯭ꯔꯗꯤ ꯑꯅꯤꯒꯤ ꯃꯔꯛꯇ ꯃꯤ ꯈꯔ ꯌꯧ ꯂꯩꯕ꯭ꯔꯣ
ꯅꯠꯇꯦ ꯑꯩꯒꯤ ꯃꯊꯛ ꯅꯠꯇꯦ
ꯑꯣ
ꯑꯩꯒꯤ ꯃꯊꯛꯀꯤ ꯑꯃꯨꯛ ꯃꯊꯛꯇꯣ
ꯁꯤꯀꯦꯟ ꯅꯪꯒꯤ ꯑꯃ ꯑꯗꯨꯒ ꯁꯦꯀꯦꯟꯗꯣ
ꯎꯝ ꯃꯌꯨꯝ ꯄꯥꯟꯈ꯭ꯔꯕꯅꯦ ꯑꯩ ꯏꯃꯥꯁꯤꯡꯅ ꯏꯊꯟꯗ ꯂꯩꯍꯟꯗꯕꯀꯣ
ꯎꯝ
ꯏꯆꯦꯕꯨ ꯏꯕꯥꯅꯤꯕꯨ ꯊꯝꯕ ꯑꯗꯨꯝ ꯃꯥꯗꯤ ꯌꯨꯝꯗ ꯆꯠꯈꯤꯕ ꯉꯁꯤ ꯑꯩꯌꯨꯛꯇ
ꯑꯣ ꯑꯆꯥ ꯑꯆꯥ ꯑ
ꯅꯪꯗꯤ ꯀꯩꯀꯩ ꯊꯕꯛ ꯁꯨꯕ꯭ꯔꯥ ꯑꯧ
ꯑꯩꯗꯤ ꯊꯕꯛ ꯊꯕꯛꯇꯤ ꯂꯧꯒꯤ ꯊꯕꯛ ꯈꯛꯇꯅꯤꯗ
ꯑꯣ ꯂꯧꯒꯤ ꯊꯕꯛꯅ ꯐꯔꯦꯗ ꯅꯣꯏ ꯂꯧ ꯍꯧꯔꯕꯣꯗꯨꯗ
ꯂꯧ ꯑꯈꯣꯏ ꯂꯧ ꯇꯧꯕꯗꯤ ꯇꯧꯋꯦ ꯑꯗꯨ ꯂꯧꯗꯤ ꯆꯥꯎꯗꯦ ꯑꯩꯈꯣꯏꯗꯤ ꯇꯧꯕ ꯂꯣꯏꯔꯦ
ꯌꯥ
ꯑꯈꯣꯏꯗꯤ ꯑꯣꯔꯒꯥꯅꯤꯛ ꯐꯥꯔꯃꯤꯡ ꯇꯧꯋꯦꯕꯀꯣ
ꯎꯝ
ꯏꯟꯁꯥꯡ ꯅꯥꯄꯤ ꯈꯔꯥ ꯊꯥ ꯏꯟꯁꯥꯡ ꯅꯥꯄꯤ ꯈꯔ ꯊꯥꯕ ꯂꯥꯏꯔꯤꯃꯥꯗꯗꯤ ꯑꯩꯈꯣꯏꯗꯤ ꯈꯪꯗꯦꯕ ꯂꯥꯏꯔꯤꯛꯇꯣ ꯀꯔꯤꯅꯣ ꯍꯥꯏꯅ ꯈꯪꯗꯦꯕ ꯑꯣꯏꯗꯦ ꯅꯣꯏꯗꯤ ꯃꯣꯏꯗꯤ ꯂꯥꯏꯔꯤꯛ ꯍꯥ
ꯀꯌꯥ ꯐꯥꯎꯗꯤ ꯇꯝꯔꯝꯃꯦ
ꯃꯦꯇ꯭ꯔꯤꯛ ꯐꯥꯎ ꯌꯧꯗꯦ ꯑꯩꯈꯣꯏꯗꯤ
ꯃꯦꯇ꯭ꯔꯤꯛ ꯐꯥꯎꯗꯤ ꯌꯧꯕ ꯌꯥꯗ꯭ꯔꯣ
ꯑꯁ ꯌꯥꯎ ꯑꯗ ꯌꯥꯎꯒꯦ ꯇꯧꯗꯤ ꯇꯧꯕꯅꯦ ꯑꯗꯨ ꯈꯪꯗꯦꯅꯦ ꯂꯥꯏꯔꯤꯛ ꯍꯥꯏꯕꯗꯤ ꯏꯟꯇ꯭ꯔꯦꯁꯁꯨ ꯂꯩ ꯂꯩꯇꯕꯀꯣ
ꯎꯝ
ꯑꯗꯨꯒꯤꯅꯤꯗ ꯂꯥꯏꯔꯤꯛ ꯍꯥꯏꯔꯗꯤ ꯁ꯭ꯀꯨꯜ ꯀꯥꯔꯣ ꯍꯥꯏꯔꯗꯤ ꯏꯟꯇ꯭ꯔꯦꯁꯇꯨ ꯁꯨ ꯂꯩ ꯂꯩꯇꯕ ꯑꯗꯨꯒꯤ ꯇꯣꯛꯈ꯭ꯔꯦ
ꯅꯪ ꯈꯪꯍꯧꯏꯗꯨꯅꯤꯗ꯫
ꯍꯥ꯫
ꯅꯪ ꯄꯥꯕ ꯊꯣꯛ ꯏꯕ ꯊꯣꯛꯑꯗꯤ ꯌꯥꯏ ꯍꯥꯏꯕꯅꯤꯗꯥ꯫
ꯑꯗꯨꯁꯨ ꯊꯧꯗꯦ ꯐꯖꯅ ꯈ ꯈ꯭ꯔ ꯈꯔꯗꯤ ꯑꯩꯈꯣꯏꯒꯤ ꯂꯣꯟꯀꫭ꯫
ꯌꯥꯔꯦ ꯆꯤꯟꯗꯤ꯫
ꯅꯠꯇꯦ꯫ ꯇ ꯈꯥ ꯈꯥꯥ ꯐꯖꯟ ꯐꯖꯅꯁꯨ ꯊꫭꯛꯇꯦ ꯀꯥꯏꯗꯒꯤ ꯃꯦꯇ꯭ꯔꯤꯛꯐꯥꯎ ꯌꯥꯎꯗ꯭ꯔꯒ꯫ ꯀꯃꫭꯏ ꯐ ꯐꯖꯅ ꯄꯥꯛꯕ
ꯐꯥꯏꯚ ꯐꯥꯎ ꯌꯧꯗ꯭ꯔꯤꯉꯩꯗ ꯑꯗꯨꯝ ꯌꯥꯝ ꯊꯣꯛꯑꯦꯗ꯫
ꯑꯩꯈꯣꯏꯒꯤꯗꯤ ꯃꯣꯏ ꯃꯤ ꯈꯔꯗꯤ ꯂꯩꯕꯗꯤ ꯂꯩꯌꯦ ꯑꯗꯨꯒꯨꯝꯕ ꯃꯤ ꯑꯗꯨ ꯑꯈꯣꯏꯒꯤꯗꯤ ꯆꯁ꯫ ꯃꯤꯡꯒꯤ ꯈꯛꯇꯅꯤꯕ ꯑꯩꯈꯣꯏꯅ ꯁ꯭ꯀꯨꯜ ꯀꯥꯕꯗꯣ꯫ ꯑꯗꯨꯒꯤꯅꯤꯗ꯫
ꯊꯥꯕ꯭ꯔꯣ꯫
ꯇꯥꯏꯌꯦ ꯍꯣꯏ꯫
ꯂꯥꯏꯔꯤꯛ ꯇꯝꯔꯒ ꯀꯔꯤ ꯇꯧꯒꯦ ꯍꯥꯏꯕꯅꯣ ꯅꯪꯗꯤ꯫
ꯀ꯭ꯔꯤ ꯍꯥꯏꯕ꯫
ꯂꯥꯏꯔꯤꯛ꯫ ꯇꯝꯕ ꯂꯣꯏꯔꯒ ꯀꯔꯤ ꯇꯧꯒꯦ ꯍꯥꯏꯕꯅꯣ꯫
ꯁꯤ ꯂꯣꯏꯔꯒ ꯇꯧꯕ ꯌꯥꯕ ꯊꯕꯛ ꯇꯧꯒꯦ ꯇ꯭ꯔꯦꯅꯤꯡ ꯆꯠꯂꯒ꯫
ꯅꯥꯔꯁꯤꯡ꯫
ꯅꯠꯇꯦ ꯅꯔꯁꯤꯡ ꯅꯠꯇꯦ꯫ ꯁꯣꯏꯗꯅ ꯁꯥꯏꯟꯁ ꯂꯧꯔꯤꯅꯦ ꯅꯔꯁꯤꯡ ꯂꯧꯔꫭꯏꯑꯦ ꯑꯩ ꯃꯦꯗꯤꯀꯦꯜ ꯂꯥꯏꯟꯗ ꯆꯠꯂꯣꯏꯑꯦ꯫
ꯑꯗꯣ ꯀꯔꯤ ꯂꯥꯏꯟꯗ ꯆꯠꯀꯗꯕꯅꯣꯅꯦ꯫
ꯃꯊꯛ ꯃꯥꯏꯕꯒꯤ ꯆꯠꯀꯦ꯫
ꯍꯥ꯫
ꯃꯊꯥꯛ ꯄꯥꯏꯕꯒꯤꯗꯣ ꯃꯊꯛ꯫
ꯑ ꯑꯗꯨꯅ ꯀꯔꯤꯅꯣꯅꯦ ꯑꯩꯗꯤ ꯈꯪꯗꯦꯅꯦ꯫
ꯈꯪꯗ꯭ꯔꯣ ꯃꯊꯛ ꯄꯥꯏꯕ ꯈꯪꯗ꯭ꯔꯣ ꯅꯪ꯫
ꯈꯪꯗꯦ ꯀꯔꯤꯅꯣ ꯑꯗꯨ꯫
ꯀꯤꯚꯤꯟ ꯀ꯭ꯔꯨ ꯑꯣꯏꯅ ꯇꯧꯒꯦ꯫
ꯑꯣ ꯀꯦꯕꯤꯟ ꯀ꯭ꯔꯨ꯫
ꯑꯥ꯫
ꯑꯗꯨ ꯑꯗꯨꯗꯤ ꯐꯤꯒꯔꯒꯨꯝꯕꯗꯤ ꯐꯖꯔꯝꯅꯤꯗ ꯅ꯫
ꯐꯖꯗꯦ꯫
ꯐꯖꯔꯝꯅꯤꯅꯦ ꯑꯗꯨꯗꯤ ꯅꯪꯒꯤ ꯃꯁꯛꯁꯨ ꯐꯖꯔꯝꯅꯤ ꯑꯗꯨꯗꯤ꯫
ꯑꯦꯁ ꯑꯗꯨ ꯇꯧꯕꯗꯤ ꯁꯛ ꯊꯤꯔꯁꯨ ꯌꯥꯏ꯫ ꯐꯤꯒꯔ ꯇꯧꯔꯁꯨ ꯌꯥꯏ ꯃꯥꯒꯤ ꯍꯥꯏꯠꯇꯣ꯫ ꯌꯧꯔꯗꯤ ꯌꯥꯔꯦ ꯁ꯭ꯃꯥꯔꯠ ꯑꯣꯏꯔꯦꯗꯤ ꯌꯥꯔꯦ ꯁꯛꯇ ꯀꯩꯅꯣ ꯇꯧꯗꯦꯕ꯫ ꯑ ꯁ꯭ꯃꯥꯔꯠ ꯑꯣꯏꯔꯗꯤ ꯌꯥꯔꯦꯕ꯫
ꯃꯣꯏꯗꯤ ꯃꯣꯏꯗꯤ ꯃꯁꯛꯀꯨꯝꯕ ꯐꯤꯀꯔꯒꯨꯝꯕ ꯍꯥꯏꯀꯨꯝꯕꯗ ꯌꯥꯝ ꯌꯥꯝ ꯌꯥꯝ ꯌꯦꯡꯕꯅꯦ꯫
ꯌꯦꯡꯔꯁꯨ ꯐꯖꯅ ꯌꯦꯡꯗꯦ ꯁ꯭ꯃꯥꯔꯠ ꯑꯣꯏꯕꯅ ꯍꯦꯟꯅ ꯌꯦꯡꯕꯅꯦ ꯃꯈꯣꯏꯗꯤ꯫ ꯑꯗꯣ ꯑꯊꯤꯕꯁꯨ ꯌꯥꯝ ꯆꯠꯂꯝꯕꯅꯦ ꯍꯟꯗꯛ ꯃꯔꯛꯇꯤ ꯂꯩꯔꯤꯛ ꯂꯥꯏꯔꯤꯛ ꯍꯩꯕꯅ ꯃꯥꯔꯨꯅꯦ
ꯑꯣ ꯆꯥ ꯆꯥ ꯆꯥ
ꯑꯗꯨꯕꯨ ꯎꯝ ꯑꯈꯣꯏꯒꯤ ꯍꯥꯏꯠꯇꯣ
ꯎꯝ
ꯀꯩꯅꯣ ꯐꯥꯏꯚ ꯄꯣꯏꯟ ꯐꯥꯏꯚ ꯌꯧꯔꯗꯤ ꯌꯥꯔꯕꯅꯦ
ꯐꯥꯏꯚ ꯄꯣꯏꯟ ꯐꯥꯏꯚ ꯍꯥꯏꯕ
ꯅꯠꯇꯦ ꯐꯥꯏꯚ ꯄꯣꯏꯟ ꯇꯨ ꯃꯤꯅꯤꯃꯝ ꯑꯗꯨꯕꯨ ꯐꯥꯏꯚ ꯑꯣꯏꯔꯗꯤ ꯌꯥꯔꯦ ꯍꯥꯏ
ꯑꯣ ꯅꯪ ꯅꯪꯗꯤ ꯐꯥꯏꯚ ꯁꯨꯕ꯭ꯔꯣ
ꯁꯨꯋꯦ ꯍꯣꯏ
ꯑꯁ ꯍꯧꯖꯤꯛꯒꯗꯤ ꯑꯦꯛꯖꯦꯛꯅꯦ
ꯐꯥꯏꯚ ꯑꯦꯖꯦꯛꯅꯤꯕ
ꯎꯝ
ꯑꯣ ꯆꯥ ꯆꯥ ꯆꯥ ꯆꯥ
ꯑꯩꯗꯣ ꯈꯤꯇꯪ ꯃꯤꯌꯥꯡ ꯀꯪꯕ ꯑꯗꯨꯒꯤ
ꯑꯗꯨꯗꯤ ꯐꯤꯒꯔ ꯀꯨꯝꯕꯗꯤ ꯃꯁꯥꯛꯒꯨꯝꯕꯗꯤ ꯐꯖꯒꯗꯧ ꯃꯜꯂꯦꯅꯦ ꯅꯪꯁꯦ
ꯐꯖꯗꯦ ꯐꯖꯗꯦ
ꯐꯖꯗꯦꯕ
ꯐꯖꯗꯤꯌꯦ
ꯑꯣ ꯑꯠꯆꯥ ꯑꯠꯆꯥ ꯑꯗꯨꯒꯨꯝꯕ ꯃꯤ ꯑꯌꯥꯝꯕꯗꯤ ꯐꯤꯒꯔꯁꯨ ꯐꯖꯩ ꯃꯁꯛꯁꯨ ꯐꯖꯩꯅꯦꯀꯣ ꯑꯗꯣ
ꯃꯁꯛ ꯐꯖꯕꯁꯤꯡꯅ ꯑꯗꯨꯗꯤ ꯌꯥꯝꯅꯗꯤ ꯆꯠꯄꯅꯦ
ꯎꯝ ꯃꯁꯛ ꯐꯖꯕ ꯑꯩꯈꯣꯏ ꯑꯩꯈꯣꯏ ꯈꯨꯟ ꯑꯩꯈꯣꯏ ꯈꯨꯟꯃꯛꯇꯤ ꯅꯠꯇꯦ ꯑꯗꯨꯒꯨꯝꯕ ꯑꯗꯨꯗ ꯊꯕꯛ ꯁꯨꯕ ꯃꯤ ꯑꯃ ꯂꯩꯌꯦꯕꯀꯣ
ꯑꯥ
ꯑꯁ ꯑꯗꯨ ꯅꯨꯄꯤꯗꯤ ꯃꯁꯛꯇꯤ ꯐꯖꯕꯗꯤ ꯐꯖꯩꯍꯦ ꯐꯤ ꯐꯤ ꯐꯤꯒꯔꯗꯣ
ꯑꯥ
ꯑꯁ ꯐꯖꯩꯅꯦꯍꯦ
ꯉꯥꯎꯕ꯭ꯔꯣ ꯍꯥꯏꯁꯦ
ꯅꯩ ꯅꯩꯇꯕꯤ ꯇꯥꯕꯤ ꯇꯥꯅꯤ ꯑꯗꯨ ꯅꯨꯄꯤꯗꯤ
ꯑꯍ ꯍ ꯌꯥꯝ ꯋꯥꯏ ꯍꯥꯏ ꯏꯅꯦꯗꯣ ꯊꯕꯛꯇꯣ ꯃꯤꯅꯗꯤ ꯌꯥꯝ ꯅꯨꯡꯉꯥꯏꯅ ꯎꯕꯀꯣ
ꯌꯥꯝ ꯋꯥꯏ ꯍꯥꯏꯕ
ꯎꯝ
ꯑꯣ ꯑꯠꯆꯥ ꯆꯥ ꯆꯥ ꯑꯗꯤ ꯈꯪꯗꯦ ꯑꯗꯨꯃꯥꯥꯏꯁ ꯃꯥꯜꯂꯦ ꯍꯣꯏ ꯌꯥꯝ ꯋꯥꯃꯜꯂꯦ ꯃꯥꯏꯁꯨ ꯌꯥꯝ ꯊꯤꯟ ꯑꯣꯏꯕ ꯅꯣꯏꯗꯦꯕ ꯃꯣꯏꯁꯦ ꯌꯥꯝ ꯊꯤꯟꯁꯨꯑꯣꯏ ꯑꯗꯣ
ꯃꯤ ꯌꯥꯝꯅ ꯇꯣꯛ ꯇꯣꯛꯈ꯭ꯔꯕꯅꯦ ꯑꯗꯣ ꯊꯕꯛꯇꯣ ꯉꯥꯝ ꯋꯥꯕꯒꯤ ꯑꯗꯨꯕꯨ ꯃꯥꯒꯤ ꯃꯈꯣꯏꯒꯤ ꯇꯣꯂꯣꯞꯇꯤ ꯌꯥꯝ ꯆꯥꯎꯗꯤ ꯆꯥꯎꯕꯅꯦꯕ
ꯑꯣ ꯑꯠꯆꯥ ꯆꯥ ꯆꯥ
ꯑꯗꯨꯒꯨꯝꯕ ꯌꯥꯝ ꯄꯥꯏꯅ ꯆꯠꯂꯗꯤꯀꯣ ꯄꯨꯡꯗꯣ ꯃꯉꯥꯒꯨꯝꯕ ꯑꯗꯨꯝ ꯆꯠꯂꯗꯤ ꯄꯩꯁꯥꯗꯣ ꯌꯥꯝ ꯌꯥꯝꯕꯅꯦꯕ
ꯑꯆꯥ
ꯑꯁ ꯑꯩꯈꯣꯏꯅ ꯇ꯭ꯔꯦꯟꯅꯤꯡ ꯆꯠꯄꯁꯨ ꯌꯥꯝ ꯌꯥꯝꯃꯦꯗ ꯌꯨꯅꯤꯐꯣꯔꯝꯒꯤ ꯃꯃꯜꯁꯨ ꯌꯥꯝ ꯌꯥꯝꯃꯦ ꯑꯩꯈꯣꯏꯅ ꯑꯃꯨꯛ ꯇꯝꯗꯤ ꯂꯤꯁꯤꯡ ꯌꯥꯡꯈꯩꯔꯥ ꯑꯗꯨꯝ ꯆꯪ ꯇꯧꯕꯅꯦꯕ
ꯃꯥꯅ‌ꯦ ꯃꯥꯅ‌ꯦ ꯑꯦꯛꯁꯄꯦꯟꯗꯤꯆꯔꯁꯨ ꯆꯥꯎꯕ ꯑꯗꯨꯒ ꯆꯥꯎ ꯃꯥꯜꯂꯦ ꯑꯗꯨꯒꯤ ꯊꯕꯛ ꯑꯗ‌ꯣ ꯅꯠꯇ꯭ꯔꯣ
ꯃꯥꯟꯅꯦ ꯊꯕꯛꯄꯨꯗꯤ ꯌꯥꯝ ꯐꯖꯕ ꯑꯗꯨꯕꯨ ꯑꯁ ꯃꯤꯅꯁꯨ ꯀꯩꯅꯣꯗꯤ ꯇꯧꯕꯤꯕꯅꯦ ꯑꯗꯣ ꯊꯕꯛꯇꯣ
ꯌꯥꯝ ꯔꯦꯁꯄꯦꯛ ꯇꯧꯋꯦꯕ ꯑꯣ